ꯍꯜꯂꯣ
ꯍꯜꯂꯣ
ꯕꯤꯖꯤ ꯕꯤꯖꯤ ꯑꯣꯏꯕꯗꯨ ꯁꯥꯏꯗꯒꯤ ꯇ꯭ꯔꯥꯏ ꯇꯧꯕꯗꯨ ꯀꯩꯗꯧꯔꯝꯃꯤꯅꯣ
ꯑꯩ ꯍꯧꯖꯤꯛ ꯀꯅꯥ ꯇꯧꯔꯛꯄ꯭ꯔꯥ ꯉꯥꯏꯔꯝꯃꯤꯅꯤꯅꯦ
ꯑꯣ ꯑꯩꯗꯤ ꯅꯪꯒꯤꯗꯣ ꯇ꯭ꯔꯥꯏ ꯑꯗꯨꯝ ꯇꯧꯕꯅꯦꯕ ꯑꯗꯨꯝ ꯕꯤꯖꯤ ꯕꯤꯖꯤ ꯑꯣꯏꯌꯦꯕ ꯀꯩꯅꯣ ꯀꯩꯅꯣꯗ ꯇꯧꯕꯗ ꯍꯦꯟꯅ ꯁꯥꯊꯤꯔꯦ ꯕꯤꯖꯤ ꯑꯣꯏꯕꯗꯣ
ꯑꯥ
ꯀꯩꯗꯧꯔꯝꯃꯤꯅꯣ
ꯑꯩꯗꯤ ꯁꯨꯝ ꯅꯪꯅ ꯀꯣꯜ ꯇꯧꯔꯛꯄ ꯉꯥꯏꯔꯝꯃꯤꯅꯦ
ꯑꯣ ꯆꯥꯛ ꯆꯥꯔꯕꯣ
ꯍꯣꯏ ꯑꯌꯨꯛꯀꯤ ꯆꯥꯛꯄꯨꯗꯤ ꯆꯥꯒ꯭ꯔꯦ ꯅꯨꯡꯗꯥꯡꯒꯤ ꯆꯥꯛꯄꯨꯗꯤ ꯆꯥꯗ꯭ꯔꯤ ꯍꯧꯖꯤꯛ ꯀꯃꯥꯏꯟ ꯇꯧꯁꯤꯔ ꯈꯜꯂꯝꯃꯤꯅꯦ
ꯑꯣ ꯀꯩ ꯑꯦꯟꯖꯥꯡ ꯀꯩ ꯑꯦꯟꯖꯥꯡ ꯆꯥꯒꯦ
ꯍꯩꯍꯥ ꯁꯟꯒꯤ ꯁꯟ ꯒꯤ ꯃꯃꯥꯏꯗꯣ ꯆꯥꯁꯦ ꯇꯧꯕꯅꯦ ꯑꯗꯣ ꯃꯃꯩ ꯑꯣꯏꯅ ꯆꯥꯕꯤꯈ꯭ꯔꯦ
ꯌꯥꯝ ꯐꯩꯅꯦ ꯑꯗꯨꯁꯨ
ꯑꯥ ꯅꯪ ꯅꯪꯗꯤ ꯀꯩ ꯃꯊꯦꯜ ꯁꯥꯏꯕꯤꯈ꯭ꯔꯦ
ꯑꯈꯣꯏꯗꯤ ꯀꯩꯅꯣ ꯑꯣꯏꯅ ꯑ ꯀꯔꯤ ꯍꯥꯏꯗꯣꯏꯅꯣꯅꯦ ꯑꯣꯛꯁꯥꯗꯣ
ꯑꯥ ꯁꯦꯝ ꯅꯪꯒꯤ ꯅꯪꯒꯤꯁꯦ
ꯑꯥ
ꯅꯪꯒꯤ ꯂꯥꯁ ꯗꯤꯖꯤꯠꯁꯦ ꯀꯔꯝꯕ ꯑꯣꯏꯗꯣꯏꯔꯥ ꯑꯝꯇ ꯍꯥꯏꯕꯤꯔꯛꯑꯣꯅꯦ
ꯀꯔꯤ ꯔꯥꯁ ꯗꯤꯖꯤꯠ ꯍꯥꯏ
ꯅꯝꯕꯔꯁꯦ
ꯋꯥꯟ ꯅꯥꯏꯟ ꯐꯥꯏꯚ ꯅꯥꯏꯟ
ꯑꯣ ꯋꯥꯟ ꯅꯥꯏꯟ ꯐꯥꯏꯚ ꯅꯥꯏꯟꯗ ꯁꯤ ꯑꯥꯔꯖꯦꯟꯇꯤꯅꯥꯒꯤ ꯐꯣꯇꯣ ꯊꯝꯃꯤꯗꯣ ꯑꯥꯏ ꯅꯡꯗꯤ ꯀꯨꯏꯔꯦꯍꯦ
ꯑꯩ ꯉꯁꯥꯏꯗꯒꯤ ꯍꯥꯏꯈ꯭ꯔꯕꯅꯦ ꯑꯗꯣ ꯇ꯭ꯔꯥꯏ ꯇꯧꯕꯅꯦ ꯑꯗꯨꯝ ꯕꯤꯖꯤ ꯕꯤꯖꯤ ꯑꯣꯏꯕ ꯑꯗꯨꯒ ꯅꯝꯕꯔꯗꯣ ꯂꯣꯏꯅ ꯆꯦꯛ ꯇꯧꯕꯗꯨꯁꯨꯅꯦ ꯇꯟꯕꯗꯣ ꯑꯩꯗꯣ ꯑꯗꯨꯒꯤ ꯑꯩꯅ ꯑꯃ꯭ꯔꯛ ꯆꯦꯛ ꯇꯧꯈ꯭ꯔꯕ ꯍꯣꯏꯗꯨꯗ ꯑꯗꯨꯝ ꯇꯧ ꯍꯣ ꯑꯗꯨꯒꯤꯅꯦꯗ
ꯑꯗꯣ ꯑꯩꯒ ꯋꯥꯔꯤ ꯁꯥꯕ ꯐꯪꯕꯕꯁꯦ ꯅꯉꯣꯟꯗ ꯀꯩ ꯐꯥꯎꯒꯦ ꯅꯪꯒꯤ ꯊꯝꯃꯣꯏ ꯃꯅꯨꯡꯒꯤ ꯀꯥꯆꯤꯟꯗꯣ
ꯌꯥꯝ ꯅꯨꯡꯉꯥꯏꯌꯦ ꯍꯥ
ꯅꯪꯗꯤ ꯀꯅꯥ ꯀꯅꯥ ꯂꯩꯔꯤꯅꯣ
ꯏꯃꯥ ꯑꯩꯗꯣ ꯏꯃꯥꯈꯣꯏꯒ ꯍꯥ
ꯀꯩꯔꯣ ꯄꯨꯂꯞ ꯍꯥꯏꯔꯛꯑꯣꯍꯦ
ꯏꯃꯥꯅꯦ ꯏꯕꯨꯡꯅꯦ ꯏꯕꯨꯡ ꯑꯅꯤꯅꯦ
ꯑꯣ ꯑꯗꯨ ꯑꯦ ꯅꯪ ꯑꯃ ꯍꯥꯏꯕ ꯀꯥꯎꯔꯦ
ꯀꯔꯤ
ꯅꯪ ꯀꯩꯅꯣ ꯀꯩꯅꯣꯝꯃꯗꯤ ꯍꯥꯏꯕ ꯀꯥꯎꯔꯦ ꯅꯣꯏ ꯂꯩꯕ ꯅꯪ ꯂꯩꯔꯦꯀꯣ
ꯎꯝ
ꯅꯃꯥ ꯂꯩꯔꯦ ꯕꯕꯥ ꯂꯩꯔꯦ ꯀꯣ
ꯑꯗꯨ ꯂꯩ ꯀꯩꯅꯣ ꯑꯦꯁꯀꯔꯁꯟ ꯆꯠꯈ꯭ꯔꯦ ꯑꯗ ꯍꯦꯠꯇꯣ
ꯑꯥ ꯑꯗꯨꯒ ꯀꯅꯥ ꯑꯃꯨꯛꯀ ꯀꯅꯥ ꯋꯥꯠꯂꯤꯒꯦ
ꯑꯩ ꯃꯣꯝꯅꯦ ꯕ꯭ꯔꯣꯑꯅꯤꯅꯦ ꯑꯩꯅꯦ
ꯑꯥ ꯕ꯭ꯔꯣ ꯑꯅꯤꯁꯨ ꯂꯩꯔꯦꯕꯀꯣ ꯑꯗꯣ ꯑꯃꯗꯤ ꯋꯥꯠꯂꯤꯌꯦ
ꯀꯅꯥ
ꯑꯩ ꯋꯥꯂꯤꯌꯦ
ꯑꯣ
ꯑꯣ ꯑꯩꯗꯤ ꯀꯅꯥꯃꯨꯛ ꯋꯥꯠꯄꯔꯅ ꯊꯤꯕꯅꯦ ꯑꯃꯨꯛꯀ ꯈꯨꯠꯇ ꯇꯧꯔꯒ
ꯑ ꯅꯪ ꯀꯩꯒꯤꯔꯣ ꯅꯪ ꯑꯩ ꯋꯥꯠ ꯏꯆꯥꯎ ꯆꯥꯎꯅ ꯋꯥꯠꯂꯤꯁꯦ ꯅꯪ ꯀꯥꯏꯗ ꯌꯦꯡꯉꯤꯔꯣ
ꯑꯩꯁꯨ ꯋꯥ ꯉꯥꯡꯕ ꯌꯥꯝ ꯍꯩꯅꯦ
ꯍꯥꯥ
ꯋꯥ ꯉꯥꯡꯕ ꯌꯥꯝ ꯍꯩꯌꯦ ꯍꯥꯏꯕ
ꯀꯩ ꯍꯥꯏꯕ
ꯅꯪꯁꯨ ꯋꯥ ꯉꯥꯡꯕ ꯍꯩꯌꯦ ꯍꯥꯏꯕ ꯎꯝ
ꯑꯣ ꯑꯗꯨꯒꯤꯅꯤꯅꯦ ꯆꯤꯜꯂꯤꯁꯦ
ꯑꯗꯨꯑꯣꯏꯔꯦ ꯑꯗꯨꯒꯤ ꯃꯥꯜꯂꯦ ꯑꯁ ꯅꯪꯒꯤ ꯀꯩꯅꯣꯁꯦ ꯂꯧꯕ ꯌꯥꯝꯅ ꯀꯩꯅꯣꯗꯒꯤ ꯍꯦꯜꯂꯦ ꯑꯈꯣꯏꯒꯤ ꯃꯅꯤꯄꯨꯔꯒꯤ ꯀꯩꯅꯣꯗꯒꯤ ꯍꯦꯠꯇꯒꯤ ꯇꯥꯏ ꯇꯥꯏꯈꯣꯏꯗꫭ ꯑꯩ ꯑꯩꯅ ꯍꯪꯕꯗꯣ ꯀꯨꯏꯔꯦ ꯅꯪꯒꯤꯗꯣ
ꯎꯝ ꯑꯩꯗꯤ ꯈꯪꯗꯦ ꯑꯩꯗꯤ ꯑꯃꯨꯛ ꯃꯦꯁꯦꯖꯁꯦ ꯑꯃꯨꯛ ꯊꯨꯅ ꯊꯨꯅ ꯗꯤꯂꯦꯠ ꯇꯧꯋꯦꯕ
ꯎꯝ
ꯌꯥꯝꯃꯟꯕꯒꯤ ꯔꯤꯄ꯭ꯂꯥꯏ ꯄꯤꯐꯝ ꯈꯪꯗꯕꯩꯀꯣ ꯑꯗꯨꯝ ꯂꯣꯏ ꯗꯤꯂꯦꯠ ꯇꯧꯊꯣꯛ ꯇꯧꯊꯣꯛꯄꯅꯦ
ꯑꯩꯗꯤ ꯉꯁꯤꯅ ꯇ꯭ꯔꯥꯏ ꯇꯧꯕꯅꯦꯗ‌ ꯁꯨꯝ
ꯑꯥ ꯍꯣꯏ ꯅꯪꯕꯨꯗꯤ ꯇꯣꯞ ꯋꯥꯟꯗ ꯑꯃꯨꯛ ꯊꯝꯃꯒꯦ
ꯑꯩꯒꯤ ꯊꯃꯣꯏꯒꯤ ꯊꯃꯣꯏꯒꯤ ꯀꯥꯆꯤꯟꯁꯨ ꯌꯥꯝꯔꯛꯇ꯭ꯔꯦꯅꯦ
ꯆꯜꯂꯝꯃꯔꯣꯏ ꯀ꯭ꯔꯤꯛ ꯀ꯭ꯔꯤꯛ ꯏꯟꯅꯔꯝꯃꯅꯤ
ꯑꯦ ꯃꯤ ꯌꯥꯝ ꯁꯦꯐ ꯊꯝꯃꯣꯏ ꯊꯝꯃꯣꯏ ꯌꯥꯝ ꯁꯦꯐ ꯇꯧꯒ꯭ꯔꯕꯅꯦꯕ
ꯀꯩꯅꯣꯁꯨ ꯌꯥꯎꯔꯕ꯭ꯔꯥ ꯑ ꯒꯦꯖꯨ
ꯍꯥ
ꯒꯦꯁꯨ ꯌꯥꯎꯔꯝꯃꯅꯤ ꯍꯥꯏꯕ
ꯑꯦ ꯒꯦꯒꯨꯝꯕꯗꯤ ꯍꯥꯞꯇꯦꯗ ꯒꯦꯒꯨꯝꯕꯗꯤ ꯄꯨꯛ ꯄꯨꯛꯇ ꯑꯣꯏꯅ ꯍꯥꯞꯄꯦ ꯃꯣꯏ
ꯄ꯭ꯔꯤꯁꯟ ꯊꯥꯔꯛꯄꯗꯣ ꯑꯗꯨꯗꯤ ꯁꯥꯡꯉꯤꯍꯦ
ꯑꯩꯔꯣ
ꯍꯣꯏ ꯑꯃ ꯍꯣꯏ
ꯑꯁ ꯈꯪꯗꯦ ꯑꯩꯅꯗꯤ ꯊꯝꯅꯤꯡꯕꯅꯦ ꯃꯥꯅ ꯃꯥꯅꯖꯨ ꯊꯝꯈꯤꯅꯨ ꯍꯥꯏ ꯑꯃꯨꯛꯀ ꯀꯩꯔꯣ ꯄꯨꯡꯅꯁꯨ ꯁꯨꯡꯆꯠ ꯆꯠꯇꯕꯅꯤ ꯋꯥ ꯑꯁ
ꯃꯥꯗꯤ ꯅꯣꯛ ꯅꯣꯛꯑꯒ ꯑꯗꯨꯝ ꯂꯩꯔꯦꯕ ꯑꯩꯅꯗꯤ ꯑꯇꯣꯞꯄ ꯑꯗꯨꯝ ꯃꯨꯛ ꯇꯧꯔꯒꯦ ꯃꯣꯏ ꯃꯤ ꯌꯥꯝ ꯉꯥꯜꯂꯦꯗꯀꯣ
ꯎꯝ
ꯑꯗꯨꯒꯤꯅꯤꯗ ꯅꯪꯗꯤ ꯀꯥꯏꯗ ꯂꯩꯕ꯭ꯔꯣ ꯆꯤꯡꯗꯔꯣ ꯇꯝꯄꯥꯛꯇꯔꯣ ꯅꯠꯇ꯭ꯔꯒ ꯃꯥꯎꯟꯇꯦꯟꯗꯔꯣ
ꯇꯝꯄꯥꯛꯇ ꯂꯩꯌ‌ꯦ ꯑꯩꯗꯤ
ꯅꯪ ꯇꯝꯄꯥꯛꯇ ꯀꯅꯥꯒꯤ ꯋꯥꯈꯜꯗ ꯇꯝꯄꯥꯛ ꯁꯅꯥꯔꯤꯅꯣ
ꯀꯅꯥꯒꯤ ꯋꯥꯈꯜꯗ ꯁꯥꯟꯅꯁꯤꯔ ꯈꯔ ꯂꯩꯔꯝꯕꯅꯦ ꯑꯗꯨ ꯁꯥꯟꯅꯒꯗ ꯁꯥꯟꯅꯔꯒ‌ꯦ ꯉꯁꯤꯗꯒꯤ
ꯑꯩꯒꯤ ꯋꯥꯈꯜ ꯁꯥꯟꯅꯕꯁꯦ ꯅꯨꯡꯗꯥꯡꯗ ꯆꯥꯛ ꯀ ꯆꯥꯕꯁꯦ ꯅꯣꯐꯦꯠ ꯅꯣꯐꯦꯠ ꯇꯧꯔꯒ ꯑꯗꯨꯝ ꯆꯥꯕꯅꯤꯀꯣ
ꯑꯣꯏꯗꯧ ꯃꯥꯜꯂꯦ ꯁꯨꯝ ꯉꯥꯡꯅꯕꯗ ꯃꯥꯜꯂꯦꯕ
ꯅꯪ ꯍꯣꯔꯦꯟ ꯂꯥꯏꯔꯤꯛ ꯄꯥꯕꯗ ꯂꯥꯏꯔꯤꯛꯀꯤ ꯃꯥꯏ ꯂꯥꯏꯔꯤꯛꯀꯤ ꯂꯥꯏꯔꯤꯛꯀꯤ ꯃꯥꯏꯗꯨꯗ ꯑꯩ ꯃꯥꯏ ꯑꯣꯏꯅ ꯎꯔꯛꯀꯅꯤ ꯅꯪ ꯉꯥꯏꯍꯥꯛ ꯂꯩꯔꯅꯤ
ꯑꯗꯨꯅ ꯑꯗꯨꯅ ꯑꯗꯨꯅ ꯌꯥꯝ ꯁꯥꯊꯤꯔꯕꯅꯦ ꯆꯪ ꯑꯇꯣꯞꯄ ꯀ꯭ꯔꯤꯁꯨ ꯆꯪꯒꯗꯧꯕ ꯃꯥꯟꯗ꯭ꯔꯦ
ꯑ ꯑꯩ ꯑꯁ ꯂꯥꯏꯔꯤꯛꯇꯨꯗꯒꯤ ꯑꯩꯒꯤ ꯈꯣꯟꯖꯦꯜ ꯊꯣꯛꯂꯛꯑꯅꯤ ꯇꯥꯔꯤꯕꯣ ꯅꯅꯤ
ꯈꯣꯟꯖꯤꯜ ꯍꯥꯏꯅ‌ꯦ
ꯑꯩꯒꯤ ꯃꯈꯣꯟ ꯑꯥ
ꯁꯨꯝ ꯍꯥꯏꯗꯤ ꯇꯥꯕꯗꯀꯣ ꯌꯥꯝꯅ ꯀꯩ ꯍꯥꯏꯁꯤꯔ ꯀꯃꯥꯏ ꯍꯥꯏꯗꯣꯏꯅꯣ ꯈꯪꯗ꯭ꯔ‌ꯦ
ꯀꯃꯥꯏ ꯍꯥꯏꯗꯣꯏꯔ
ꯀꯃꯥꯏ ꯍꯥꯏꯗꯣꯏꯔ ꯈꯪꯗꯦ ꯁꯨꯝ ꯌꯥꯝꯅ ꯇꯥꯕ ꯅꯨꯡꯉꯥꯏꯕꯗ ꯑꯣꯏꯌꯦ
ꯑ ꯑꯩꯒꯤꯔꯣ
ꯍꯣꯏ
ꯑꯥ ꯍꯣꯏ ꯑꯩꯒꯤꯗꯤ ꯄꯨꯄꯨꯒꯤ ꯈꯣꯟꯖꯦꯜ ꯈꯤꯇꯪ ꯗꯨꯝ ꯃꯥꯟꯕꯅꯦ
ꯁ ꯑꯗꯨꯝ ꯅꯣꯏꯒꯤ ꯐꯦꯃꯤꯂꯤꯗꯁꯨ ꯑꯗꯨꯝ ꯅꯨꯡꯉꯥꯏꯔꯝꯗꯧ ꯃꯥꯅꯤꯁꯦ ꯁꯨꯝ ꯐꯥꯒꯤ ꯇꯧꯒꯟꯕꯒꯨꯝꯕ ꯑꯗꯨꯒꯨꯝꯕ ꯑꯣꯏꯔꯝꯗꯧ ꯃꯥꯜꯂꯦ ꯉꯥꯡꯅꯕ ꯌꯥꯝ ꯅꯨꯡꯉꯥꯏꯌꯦ ꯑꯣ ꯅꯪ ꯍꯥꯏꯕ ꯅꯪ ꯅꯪꯗꯨ
ꯍꯣꯏ ꯑꯩꯗꯣ ꯍꯣꯏ ꯑꯩꯕꯨꯗꯤ ꯗꯤ ꯑꯗꯨꯝ ꯇꯧꯔꯦꯅꯦ ꯑꯗꯣ ꯅꯪꯁꯨ ꯂꯥꯛꯑꯣꯅꯦ ꯑꯗꯨꯗꯤ
ꯍꯥꯥ ꯀꯥꯏꯗ
ꯑꯩ ꯌꯨꯝꯗ ꯑꯩꯒꯤ ꯅꯨꯄꯤ ꯑꯣꯏꯅ ꯂꯥꯛꯑꯣ ꯑꯗꯨꯗꯤ
ꯂꯥꯛꯑꯁꯤꯔ ꯈꯜꯂꯤꯅꯦ ꯑꯩꯁꯨ ꯉꯁꯥꯏ ꯍꯦꯛ ꯅꯪꯅ ꯄꯥꯏꯔꯛꯄꯗꯣ ꯈꯣꯟ ꯇꯥꯕꯒꯤ
ꯑꯩꯒꯤ ꯅꯨꯄꯤ ꯑꯣꯏꯅ ꯂꯥꯛꯑꯗꯤ ꯑꯁ ꯅꯪ ꯑꯗꯨꯝ ꯅꯨꯇꯤꯒꯤ ꯅꯣꯛꯄꯗ ꯁꯤꯔꯅꯤ ꯅꯁꯥꯒ ꯂꯣꯏ ꯄꯥꯔꯅꯤ
ꯑꯗꯣ ꯅꯪꯒꯤꯁꯦ ꯚꯦꯀꯦꯟꯁꯤꯁꯦ ꯁꯨꯡ ꯍꯥꯡꯗꯕꯁꯤꯅꯅꯦ ꯂꯨꯔꯤꯁꯦ ꯂꯥꯁꯇ ꯅꯣꯏꯒꯤ ꯅꯣꯏꯒꯤ ꯁꯨꯃꯥꯡ ꯁꯨꯃꯥꯡꯗ ꯄꯨꯔꯦꯟ ꯁꯥꯟꯅ ꯕꯣꯠ ꯊꯥꯕꯒꯤ ꯂꯦꯞꯄꯗꯣ ꯏꯂꯦꯛꯁꯟꯒꯤ ꯇꯥꯏꯞꯇ ꯑꯗꯣ ꯑꯗꯨꯃꯥꯏꯅ ꯇꯧꯔꯅꯤ
ꯅꯪꯅ ꯀꯩ ꯍꯥꯏꯁꯦ ꯅꯪꯅ ꯑꯗꯨꯃꯥꯏꯅ ꯚꯦꯀꯦꯟꯁꯤꯗꯣ ꯄꯥꯝꯃꯗꯤꯀꯣ
ꯎꯝ
ꯅꯨꯃꯤꯠꯇ ꯀꯣꯜ ꯇꯧ ꯌꯥꯕꯁꯦ ꯃꯔꯤ ꯃꯔꯤꯔꯛ ꯃꯔꯤꯔꯛꯅꯦꯕ ꯃꯤ ꯑꯃꯕꯨ ꯑꯗꯣ ꯅꯣꯏꯅ ꯅꯣꯏꯅꯗꯤꯕꯨ ꯅꯪꯅꯗꯤ ꯈꯪꯗ꯭ꯔꯕꯅꯤꯅ ꯑꯃ ꯃꯔꯛ ꯈꯛꯇ ꯍꯥꯏꯔꯤꯗꯅ
ꯑꯥ
ꯑꯇꯣꯞꯄꯗꯤ ꯑꯗꯨꯃꯥꯏꯅ ꯍꯥꯏꯗꯦꯕ ꯑꯍꯨꯝ ꯑꯅꯤ ꯑꯍꯨꯝ ꯑꯅꯤ ꯑꯍꯨꯝ ꯉꯥꯛꯇꯅꯦꯕ ꯍꯥꯏꯅꯔꯤꯁꯦ
ꯑꯩꯅ ꯑꯦ ꯇꯧꯔꯛꯀꯦ ꯇꯧꯔꯛꯀꯦ ꯍꯥꯏꯅ
ꯑꯣ ꯅꯠꯇꯦ ꯍꯥꯟꯅ ꯍꯥꯏꯔꯀꯥꯟꯗꯀꯣ ꯑꯩ ꯑꯍꯨꯝ ꯑꯩ ꯑꯍꯨꯝꯔꯛ ꯅꯪꯕꯨ ꯕꯨꯛ ꯇꯧꯒꯦ ꯑꯗꯨꯃꯥꯏꯅ ꯑꯗꯨꯝ ꯍꯥꯏꯔꯛꯑꯅꯤ
ꯑꯣ ꯑꯣ ꯑꯗꯨꯒꯨꯝꯕ ꯀꯔꯤꯁꯨ ꯂꯩꯇ꯭ꯔꯤꯅꯦ ꯑꯩꯁꯨ ꯑꯗꯨ
ꯑꯁ ꯕꯨꯛ ꯇꯧꯕꯒꯤ ꯑꯦꯛꯁꯄꯤꯔꯤꯌꯦꯟꯁ ꯀꯩꯝ ꯂꯩꯗꯕꯩ
ꯑꯗꯨꯒꯤ ꯀꯔꯤꯅꯣ ꯑꯁꯤꯒꯤ ꯃꯤꯁꯦ ꯌꯥꯝꯅ ꯊꯕꯛ ꯌꯥꯝꯅ ꯀꯩꯅꯣ ꯇꯧꯋꯤꯅꯦ ꯇꯧꯔꯒ ꯑꯃꯨꯛ ꯇꯧꯔꯦ ꯅꯪ ꯇꯧꯔꯣ ꯍꯥꯏꯕꯗꯣ ꯑꯃꯨꯛ ꯅꯝꯕꯔ ꯏꯔꯦ ꯅꯪꯒꯤ ꯅꯝꯕꯔꯁꯨ ꯐꯥꯈꯤ ꯇꯧꯈ꯭ꯔꯕꯅꯦ ꯑꯗꯣ ꯏꯃꯟꯕꯒꯤ
ꯃꯦꯖꯤꯛ ꯈꯤꯇꯪ ꯌꯥꯎꯕ ꯂꯩꯁꯥꯕꯤꯗ ꯑꯩ ꯑꯩꯒꯤ ꯋꯥꯁꯦ ꯈꯤꯇꯪ ꯍꯥꯏꯔꯀꯥꯟꯗ ꯑꯗꯨꯝ ꯃꯣꯏꯁꯦ ꯇꯥꯔꯒ ꯑꯗꯨꯝ ꯅꯣꯛꯑꯒ ꯑꯗꯨꯝ ꯂꯩꯌꯦꯕ ꯃꯣꯏꯁꯤꯡꯁꯦ ꯈꯪꯉꯤ
ꯎ ꯑꯗꯨꯒ ꯅꯪꯒꯤ ꯖꯣꯔꯣꯒꯤ ꯊꯥꯡ ꯃꯥꯟꯕꯗꯣ ꯑꯗꯨꯁꯨ ꯌꯥꯝꯅ ꯄꫭꯁ ꯇꯥꯕꯗꯣ
ꯑ
ꯂꯣꯏꯔꯦ ꯑꯗꯨꯐꯥꯎ ꯌꯧꯒ꯭ꯔꯗꯤ ꯑꯩ ꯀꯔꯤ ꯍꯥꯏꯅꯤꯉꯥꯏ ꯂꯩꯒꯦ
ꯖꫭ ꯅꯪꯒꯤ ꯑꯃ ꯊꯥꯡ ꯄꯥꯏꯕꯗ ꯁꯨꯝꯥꯏꯅ ꯌꯦꯡꯕꯗꯀꯣ ꯖꯣꯔꯣꯅ ꯄꯥꯏꯕꯗꯨꯒ ꯃꯥꯟꯅꯒꯤ ꯇꯧꯋꯦ
ꯑꯥ ꯅꯪ
ꯅ ꯋꯥꯟ
ꯈꯪꯗ꯭ꯔꯦꯅꯦ
ꯍꯩꯍꯥ ꯍꯧꯖꯤꯛ ꯃꯤ ꯑꯍꯨꯝ ꯑꯃꯨꯛ ꯋꯥꯠꯂꯤ ꯑꯁ
ꯎꯝ ꯇꯧꯁꯜꯂꯣ ꯇꯧꯁꯜꯂꯣ ꯈꯗꯥꯡꯗꯤ ꯈꯔꯗꯤ ꯋꯥꯔꯝꯃꯅꯤꯅꯦ
ꯑꯁ ꯑꯌꯨꯛ ꯉꯟꯇꯥ ꯍꯧꯒꯠꯄꯗꯒꯤ ꯇꯧꯔꯤꯅꯤ ꯃꯄꯥꯟꯒ ꯊꯣꯛꯇ꯭ꯔꯦꯗ
ꯊꯕꯛ ꯑꯃ ꯄꯤꯕꯤꯔꯦ ꯌꯥꯝ ꯐꯩꯅ ꯑꯗꯨꯁꯨ ꯕꯣꯔꯤꯡ ꯆꯨꯔꯝꯃꯔꯣꯏ
ꯑ ꯁꯔ ꯁꯔꯀꯥꯔꯒꯤ ꯊꯕꯛ ꯑꯃ ꯐꯪꯉꯦ ꯑꯩꯗꯤ
ꯍꯥꯍꯥꯍꯥ ꯎꯝ
ꯁꯔꯀꯥꯔꯒꯤ ꯊꯕꯛ ꯑꯗꯨꯁꯨ ꯂꯩꯁꯥꯕꯤ ꯒꯨꯝꯕ ꯈꯥꯏꯕꯒꯤ ꯊꯕꯛ
ꯑꯦꯁ ꯅꯪꯒꯤꯁꯤꯅ ꯑꯗ ꯈ꯭ꯋꯥꯏꯗꯒꯤ ꯅꯨꯡꯉꯥꯏꯕ ꯊꯕꯛꯄꯨ ꯑꯣꯏꯔꯦꯗ
ꯑ
ꯃꯣꯏꯅ ꯑꯟꯁꯨ ꯇꯧꯍꯟꯕ ꯃꯤ ꯈꯥꯏꯕꯁꯨ ꯐꯪꯍꯟꯕ ꯃꯇꯝꯁꯨ ꯈꯔ ꯑꯗꯨꯝ ꯋꯥꯗꯕꯤꯗ ꯂꯩꯕ
ꯑ ꯃꯥꯅꯦ ꯃꯥꯅꯦ ꯑ ꯅꯪꯗꯣ ꯀꯩ ꯅꯪ ꯌꯥꯝ ꯋꯥꯔꯝꯒꯗꯧ ꯃꯥꯂꯦꯅꯦ
ꯀꯔꯤꯒꯤ
ꯅꯪꯒꯤ ꯈꯣꯟꯖꯦꯜꯗꯣ
ꯈꯪꯗꯦ ꯀꯃꯥꯏꯅ
ꯅꯪ ꯈꯣꯟꯖꯦꯜꯗꯣ ꯀꯩꯔꯥ ꯑꯣ ꯈꯣꯟꯖꯦꯜꯗꯣ ꯑꯣ ꯀꯃꯥꯏꯅ ꯍꯥꯏꯁꯤꯔꯥ ꯀꯟ ꯁꯣꯔꯗꯣ
ꯑꯥ
ꯀꯟ ꯀꯟꯅ ꯍꯣꯟꯕꯒꯨꯝ ꯇꯧꯕ ꯐꯦꯟ ꯊꯥꯕꯒꯤꯔ
ꯊꯥꯗꯦ ꯏꯌꯔꯄꯤꯁ ꯍꯥꯞꯄꯒꯤ ꯑꯣꯏꯔꯝꯒꯅꯤ
ꯍꯥ
ꯑꯩꯅꯅꯦ ꯏꯌꯥꯔꯄꯤꯁ ꯃꯔꯤꯖꯦ ꯊꯤꯟꯖꯤꯟꯕꯩ ꯑꯣꯏꯔꯝꯅꯤꯕ
ꯑꯣ ꯅꯪ ꯑꯦꯌꯔꯄꯤꯁ ꯃꯔꯤ ꯊꯤꯟꯕꯩꯔꯣ ꯑꯗꯨꯒꯤꯅꯦ ꯑꯩꯗꯤ ꯑꯁ ꯑꯩꯗꯤ ꯅꯪ ꯆꯦꯜꯂꯒ ꯋꯥꯔꯤ ꯁꯥꯔꯤꯔꯣꯅ ꯈꯜꯂꯤꯅꯤꯅꯦ ꯑꯩꯗꯤ ꯑꯁ
ꯆꯦꯟꯗꯦꯗ ꯉꯥꯏꯔꯤꯅꯦ ꯋꯥꯕꯨꯗꯤ ꯋꯥꯔꯦ ꯉꯁꯥꯏꯗꯒꯤ ꯅꯪꯒꯤ ꯍꯥꯡꯕ ꯉꯥꯏꯕꯗ
ꯉꯥꯏꯕ ꯇꯝꯕꯒꯤ ꯄ꯭ꯔꯥꯏꯁ ꯍꯦꯟꯅ ꯆꯥꯎꯕꯅꯤꯀꯣ ꯑꯩ ꯅꯪꯒꯤ ꯍꯦꯟꯅ ꯆꯥꯎꯅ ꯄꯤꯔꯛꯑꯅꯤ
ꯀꯔꯤꯒꯨꯝꯕꯀꯣ
ꯎꯝ
ꯉꯥꯏꯈꯣ ꯀꯣ ꯑꯩ ꯃꯇꯝꯁꯦ ꯍꯥꯟꯅ ꯌꯦꯡꯒꯦ ꯑꯥ ꯀꯔꯤꯒꯨꯝꯕ ꯏꯕꯥꯅꯤꯁꯦ ꯆꯦꯜꯂꯦꯅ ꯈꯜꯂꯕ ꯈꯜꯂꯣꯕ ꯑꯗꯣ ꯆꯦꯟꯕ ꯅꯨꯃꯤꯠꯇꯨꯗꯤ ꯀꯣ ꯅꯪ ꯐꯟꯅꯦꯛ ꯀꯩꯀꯥꯒ ꯁꯦꯠꯀꯅꯨꯍꯦ ꯍꯥꯞꯄꯦꯟ ꯑꯣꯏꯅ ꯁꯦꯠꯂꯛꯑꯣꯕ
ꯑꯁ ꯑꯗꯨꯅ ꯕꯦꯁ ꯑꯣꯏꯔꯅꯤꯅꯦ
ꯍꯥꯏꯕꯗꯤ ꯅꯣꯏ ꯅꯣꯏꯒꯤ ꯃꯤꯅ ꯅꯣꯏꯒꯤ ꯏꯃꯨꯡꯒꯤ ꯃꯤꯅ ꯇꯥꯟꯅꯔꯁꯨ ꯍꯥꯄꯦꯟ ꯁꯦꯠꯂꯗꯤ ꯈꯤꯇꯪ ꯊꯨ ꯊꯨꯔꯅꯤꯗꯤꯅ
ꯍꯣꯏ ꯀꯩꯅꯣꯒ ꯁ꯭ꯅꯤꯛ ꯍꯣꯏ
ꯑꯗꯨ ꯑꯗꯨꯗꯣ ꯍꯥꯞꯄꯣ ꯑꯗꯨ ꯏꯕꯥꯅꯤ ꯆꯦꯜꯂꯁꯦ ꯑꯗꯨꯒ ꯏꯁꯤꯡ ꯕꯣꯇꯜꯗꯨꯁꯨ ꯅꯣꯏ ꯌꯨꯝꯗꯒꯤꯀꯣ ꯏꯁꯤꯡ ꯕꯣꯇꯜ ꯃꯆꯥ ꯑꯃ ꯄꯨꯔꯒ ꯊꯣꯛꯂꯛꯑꯣꯍꯦ
ꯍꯣꯏ ꯔꯦꯗꯤꯗ ꯂꯣꯏꯅ ꯕꯦꯛ ꯑꯃ ꯄꯨꯔꯛꯑꯒꯦ
ꯅꯠꯇ꯭ꯔꯗꯤ ꯑꯁ ꯗꯨꯀꯥꯟꯗ ꯑꯃꯨꯛ ꯂꯩꯔꯀꯥꯟꯗ ꯃꯣꯏ ꯑꯃꯨꯛ ꯌꯧꯔꯛꯑꯅꯤꯕ
ꯍꯣꯏ ꯃꯔꯨ ꯑꯣꯏꯅ ꯃꯩꯈꯦꯠꯁꯨꯅꯤꯅꯦ
ꯑ ꯃꯩꯈꯦꯠ ꯑꯣ ꯃꯩꯈ‌ꯦꯠꯗꯤ ꯀꯩꯗꯧꯗ‌ꯣꯏ
ꯃꯩꯈꯦꯠꯅ ꯍ‌ꯣꯔꯦꯟ ꯆꯠꯄ ꯀꯥꯟꯗ ꯃꯝꯃꯗꯤ ꯃꯩꯒꯨꯝꯕ ꯂꯥꯏꯒꯨꯝꯕ ꯂꯩꯔꯁꯨ
ꯃꯩꯈ‌ꯦꯠ‌ ꯈꯛꯇꯅ ꯆꯦꯟꯗꯧꯔꯤꯁꯤ ꯂꯨꯗꯤ ꯂꯨꯖꯥꯠꯅꯤ
ꯃꯩꯈ‌ꯦꯠꯁꯨ ꯃꯔꯨꯅꯤꯅꯦ ꯁꯥꯒꯨꯝꯕ ꯊꯣꯡꯅꯤꯡꯉꯁꯨ
ꯎꯝ
ꯅꯪꯒꯤ ꯋꯥꯈꯜ ꯅꯪ‌ ꯅꯪꯒꯤ ꯋꯥꯈꯜ ꯐꯩ ꯑꯩ ꯊꯥꯒꯠꯂꯤ